ꯎꯝ ꯇꯥꯕ꯭ꯔꯣ
ꯍꯣꯏ ꯇꯥꯔꯦ ꯇꯥꯔꯦ
ꯁꯥꯏꯗꯨ ꯎ ꯀꯥꯏꯗꯠ
ꯀꯠ ꯑꯗꯨꯅꯦ ꯀꯥꯎꯔꯦ ꯅꯪ ꯅꯤꯡꯁꯤꯡꯅꯕ ꯇꯧꯔꯣ
ꯄꯦꯁꯃꯦꯟꯒꯤ ꯃꯇꯥꯡꯗꯅꯦ ꯅꯪ ꯑꯗꯨꯝ ꯉꯥꯡꯉ ꯂꯩꯔ ꯃꯥꯜꯂꯦ ꯉꯁꯥꯏ ꯀꯧꯇ꯭ꯔꯒ
ꯑꯗꯨꯝ ꯀꯣ ꯋꯥꯔꯤꯗꯣ ꯅꯨꯡꯉꯥꯏꯔꯑꯗꯤ ꯑꯗꯨꯝ ꯏꯊꯟꯇ ꯃꯨꯠꯂꯦ
ꯎꯝ ꯑꯦ ꯅꯪꯒꯤ ꯄ꯭ꯂꯦꯁꯃꯦꯟꯗꯣ ꯀꯔꯤꯑꯕ ꯅꯪ ꯃꯁꯥꯅ ꯊꯤꯕꯅ ꯄꯦꯜꯂꯦ ꯀꯅꯣ ꯍꯥꯏꯔꯝꯕꯅꯦ
ꯍꯣꯏ ꯍꯣꯏ ꯍꯣꯏ ꯑꯗꯨꯅꯤ
ꯑꯩꯁꯨ ꯄ꯭ꯂꯦꯁꯃꯦꯟ ꯐꯪꯗꯕꯅꯤꯅ ꯄ꯭ꯂꯦꯁꯃꯦꯟ ꯐꯪꯗꯕ ꯍꯥꯏꯕꯗꯤ ꯑꯩꯈꯣꯏ ꯄ꯭ꯂꯦꯁꯃꯦꯟ ꯑꯣꯐꯤꯁꯥꯔꯗꯨꯅ ꯌꯥꯝ ꯁꯦꯔꯤꯌꯁ ꯇꯧꯕꯤꯗꯕ
ꯑꯩ ꯑꯥꯏ ꯇꯤ ꯁꯤ ꯂꯤꯃꯤꯇꯦꯠꯇ ꯇꯧꯔꯝꯕꯅꯦꯕ ꯑꯩꯁꯨ ꯁꯤꯂꯣꯡꯗ ꯑꯗꯣ ꯏꯟꯇꯔꯚꯤꯌꯨ ꯔꯥꯎꯟ ꯑꯅꯤ ꯇꯧꯋꯦ ꯑꯦꯞꯇꯤꯇ꯭ꯌꯨꯠ ꯇꯦꯁ ꯑꯅꯤꯔꯛ ꯇꯧꯋꯦ ꯑꯗꯨꯒ ꯔꯤꯖꯜ ꯍꯥꯏꯗꯣꯛꯇꯔꯒ ꯑꯗꯨꯝ ꯇꯈ꯭ꯔꯦ
ꯎꯝ
ꯑꯦꯕ꯭ꯔꯤ ꯑꯦꯕ꯭ꯔꯤ ꯑꯦꯕ꯭ꯔꯤ ꯔꯥꯎꯟꯁꯦ ꯏꯂꯤꯃꯤꯅꯦꯁꯟ ꯔꯥꯎꯟꯅꯦꯕ ꯃꯣꯏꯁꯦ
ꯎꯝ
ꯑꯗꯣ ꯂꯥꯁ ꯁꯦꯂꯦꯛꯁꯟ ꯐꯥꯎꯕꯗꯤ ꯌꯥꯎꯋꯦ ꯑꯗꯣ ꯈꯪꯗꯦ ꯂꯥꯁꯇ ꯅꯦ ꯃꯣꯏ ꯚꯦꯀꯦꯟꯁꯤ ꯂꯩꯇꯦꯅ ꯍꯥꯏꯌꯦꯕ꯭ꯔꯣ ꯚꯦꯀꯦꯟꯁꯤ ꯂꯩꯇ꯭ꯔꯗꯤ ꯀꯔꯤꯒꯤ ꯑꯩꯈꯣꯏꯕꯨ ꯇꯦꯁ ꯇꯧꯈ꯭ꯔꯕꯅꯦ
ꯑꯣ ꯑꯗꯨꯒꯨꯝꯕꯗꯣ ꯑꯗꯨꯒꯨꯝꯕꯁꯨ ꯑꯗꯨꯝ ꯀꯔꯞꯁꯟꯒꯨꯝꯕ ꯌꯥꯎꯕ꯭ꯔꯥ ꯀꯃꯥꯏꯅ ꯇꯧꯕ꯭ꯔꯥ
ꯀꯔꯞꯁꯟꯃꯛꯇꯤ ꯌꯥꯎꯔꯃꯣꯏ ꯃꯣꯏꯒꯤꯗꯣ
ꯎꯝ
ꯑꯩꯈꯣꯏ ꯏꯟꯇꯔꯟꯁꯤꯞ ꯇꯧꯕ ꯀꯥꯟꯗ ꯑꯩꯈꯣꯏꯅ ꯄꯩꯁꯥ ꯄꯥꯝꯗꯦ ꯍꯥꯏꯔꯝꯕꯅꯦꯕ ꯑꯗꯨꯝ ꯄ꯭ꯂꯦꯁꯃꯦꯟ ꯑꯣꯄꯣꯔꯆꯨꯅꯤꯇꯤ ꯄꯤꯔꯛꯎ ꯍꯥꯏꯕꯅꯦꯕ ꯑꯗꯨꯝ ꯃꯣꯏꯅ ꯕꯤ ꯄꯤ ꯑꯣꯅ ꯑꯃ ꯂꯩꯕꯅꯦꯕ ꯑꯩꯈꯣꯏꯒꯤꯗꯣ ꯑꯗꯣ ꯕꯤ ꯄꯤ ꯑꯣꯗ ꯃꯣꯏꯅ ꯄꯤꯗꯤ ꯄꯤꯕꯅꯦꯕ ꯄ꯭ꯔꯤꯄ꯭ꯂꯦꯁꯃꯦꯟ ꯑꯣꯄꯣꯔꯆꯨꯅꯤꯇꯤꯗꯣ
ꯎꯝ
ꯑꯗꯨ ꯇꯧꯕ ꯀꯥꯟꯗ ꯑꯩꯈꯣꯏꯁꯦ ꯃꯤ ꯑꯣꯔꯒꯅꯥꯏꯖꯦꯁꯟ ꯑꯃꯗ ꯑꯩꯠꯇꯤꯟꯒꯨꯝꯕꯅꯦꯕ ꯑꯥꯏ ꯇꯤ ꯁꯤ ꯂꯤꯃꯤꯇꯦꯠ ꯣ ꯌꯥꯝ ꯏꯟꯗꯤꯌꯥꯗꯒꯤ ꯑꯗꯨꯝ ꯍꯟꯗ꯭ꯔꯦꯠ ꯄ꯭ꯂꯁ ꯌꯌꯥꯔꯁ ꯀꯝꯄꯅꯤ ꯩꯅꯣ ꯃꯜꯇꯤꯅꯦꯁ ꯀꯅꯤ ꯑꯗꯣ ꯑꯩꯈꯣꯏꯅ ꯑꯦꯐ ꯑꯦꯝ ꯁꯤꯁꯤ ꯍꯧꯖꯤꯛ ꯁꯦꯜꯁꯀꯤꯗ ꯍꯥꯏꯇꯥꯔꯦ ꯑꯗꯨꯗ ꯌꯥꯎ ꯌꯥꯎꯕ ꯑꯗꯨ ꯈꯪꯗꯦ ꯑꯣꯖꯥꯕꯨꯁꯨ ꯇꯥꯏꯌꯦ ꯀꯅꯥꯕꯨ ꯇꯥꯅꯤ ꯑꯩꯈꯣꯏ ꯊꯕꯛ ꯐꯪꯗꯕꯗꯤ ꯂꯥꯁꯇ ꯑꯩꯈꯣꯏ ꯑꯦꯠꯇꯤꯟꯗꯒꯤ ꯃꯤ ꯃꯔꯤ ꯁꯦꯂꯦꯛ ꯇꯧ ꯁꯦꯂꯦꯛꯃꯛꯁꯨ ꯅꯠꯇꯦ ꯂꯥꯁ ꯔꯥꯎꯟꯗ ꯑꯩꯈꯣꯏ ꯌꯥꯎꯕꯗꯣ ꯑꯩꯈꯣꯏ ꯃꯤ ꯃꯔꯤ ꯈꯛꯇꯅꯦ ꯑꯗꯨꯗ ꯑꯩꯈꯣꯏ ꯌꯥꯎꯔꯒ ꯑꯃꯨꯛꯀ ꯃꯤꯡ ꯍꯥꯏꯗꯣꯛꯇ꯭ꯔꯕ
ꯑꯣ ꯅꯣꯏꯗꯤ ꯅꯪꯒꯤ ꯏꯔꯥꯏ ꯂꯥꯏꯅ ꯐꯪꯗꯕ ꯃꯥꯜꯂꯤꯗ
ꯊꯕꯛꯄꯨꯗꯤ ꯂꯩꯌꯦ ꯑꯩꯕꯨ ꯕꯦꯡꯒꯤꯁꯨ ꯊꯕꯛ ꯇꯧꯅ ꯍꯥꯏꯔꯒ ꯄ꯭ꯔꯥꯏꯚꯦꯠꯀꯤ ꯑꯣꯏꯅ ꯇꯧꯅꯤꯡꯗꯕ ꯑꯦꯛꯖꯥꯝ ꯊꯥꯕ ꯑꯃꯇ ꯍꯧꯔꯒꯦꯅ
ꯕꯦꯡꯒꯤ ꯊꯕꯛꯇꯤ ꯋꯥꯗꯤ ꯋꯥ ꯃꯥꯜꯂꯦꯀꯣ
ꯑꯗꯨꯅꯤ ꯑꯗꯨꯃꯛ ꯆꯪꯈ꯭ꯔꯗꯤ ꯄꯩꯁꯥꯕꯨꯗꯤ ꯍꯣꯏ ꯅꯣꯔꯃꯦꯜꯗꯒꯤꯗꯤ ꯁꯦꯜꯁ ꯒꯨꯍꯇꯤꯗ ꯍꯥꯏꯕꯅꯦꯅꯤꯀꯣ
ꯎꯝ
ꯑꯩꯕꯨ ꯇ꯭ꯋꯦꯟꯇꯤ ꯇꯨ ꯊꯥꯔꯇꯤ ꯔꯦꯟꯖ ꯄꯤꯒꯦꯅ ꯉꯁꯤ ꯉꯁꯤ ꯉꯁꯥꯏꯁꯨ ꯍꯥꯏꯕꯅꯦꯕ ꯉꯁꯤꯗꯤ ꯉꯔꯥꯡꯗꯣ ꯉꯔꯥꯡꯗ ꯍꯥꯏꯕꯅꯦꯕ ꯑꯩꯅ ꯑꯦꯛꯖꯥꯝ ꯊꯥꯈꯤꯒꯦꯅ ꯍꯥꯏꯈꯤꯕꯒꯤ ꯃꯣꯏꯗ ꯎꯄꯥꯏ ꯂꯩꯇꯕ ꯇꯧꯈ꯭ꯔ
ꯑꯣ
ꯔꯤꯐꯔꯦꯜꯅꯤꯗꯔꯤꯐꯔꯦꯜꯅ ꯐꯗꯤ ꯐꯩꯌꯦ ꯁꯛ ꯈꯪ ꯂꯩꯔꯒ ꯔꯤꯐꯔ ꯇꯧꯕꯤꯗꯨꯅ
ꯍꯣꯏ ꯍꯣꯏ
ꯑꯗꯨꯝ ꯑꯦꯁꯠꯀ ꯃ ꯃꯗꯨꯗ ꯄ꯭ꯔꯣꯁꯦꯁ ꯇ
ꯑꯗꯣ ꯑꯦꯅꯤ ꯇꯥꯏꯝ ꯑꯦꯅꯤꯇꯥꯏꯝ ꯑꯩ ꯀꯩꯅꯣꯝꯃ ꯇꯧꯒꯦ ꯍꯥꯏꯔꯗꯤ ꯃꯣꯏꯕꯨ ꯐꯥꯔꯁ ꯐꯥꯎꯅꯥ ꯑꯗꯨꯒ ꯂꯩꯕ ꯀꯥꯟꯗ ꯑꯗꯨꯝ ꯆꯪꯕ ꯌꯥꯅꯤ ꯍꯥꯏꯗꯤ ꯍꯥꯏꯔꯝꯃꯦ ꯊꯕꯛꯄꯨꯗꯤ ꯑꯗꯨꯝ ꯇꯧꯕꯗꯤ ꯇꯧꯅꯤꯡꯉꯦ ꯑꯗꯨ ꯄꯩꯁꯥ ꯈꯔ ꯈꯔ ꯐꯪꯕ ꯀꯥꯟꯗ ꯄꯜꯂꯒ ꯍꯣꯔꯦꯟ ꯃꯤ ꯑꯣꯏꯌꯦꯍꯧꯗ꯭ꯔꯗꯤ ꯑꯦꯂꯁ
ꯑꯗꯨꯅꯦ ꯂꯣꯡ ꯇꯔꯝꯒꯤ ꯈꯟꯗꯣꯏꯕꯀꯣ
ꯑꯗꯨꯅꯦ ꯁꯦꯟꯇ꯭ꯔꯦꯜꯒꯨꯝꯕ ꯇꯧꯈ꯭ꯔꯗꯤ ꯑꯗꯨꯝ ꯏꯁꯇꯦꯕꯤꯂꯤꯇꯤ ꯁꯦꯀ꯭ꯌꯨꯔꯤꯇꯤ ꯂꯩꯔꯤꯗꯅ
ꯍꯣꯏ ꯍꯣꯏ
ꯑ ꯑꯗꯨ ꯑꯗꯨ ꯂꯩꯗ
ꯎꯝ ꯑꯗꯨꯝ
ꯃꯅꯥꯏꯅ ꯅꯣꯏ ꯅꯪꯒꯤꯗꯨ ꯀꯔꯤ ꯍꯥꯏꯕ ꯅꯪ ꯍꯥꯏꯕꯗꯣ
ꯑꯩ ꯑꯁꯤꯗ ꯑꯩ ꯑꯁꯤꯗ ꯍꯥꯏꯅꯤꯡꯗꯦ
ꯅꯠꯇꯦ ꯎ ꯑꯗꯨꯝ ꯌꯥꯏ ꯑꯩ ꯍꯣꯔꯦꯅ ꯍꯥꯏꯔꯤꯉꯦ ꯑꯗꯨꯝ ꯌꯥꯏꯑꯕ
ꯈ꯭ꯔ
ꯅꯪꯒꯤ ꯀꯩꯅꯣ ꯉꯥꯛꯇ ꯍꯥꯏꯌꯣꯝꯅꯦ ꯀꯔꯤꯔꯤꯕ ꯕꯤ ꯁꯤ ꯀꯔꯤꯕꯅꯣ ꯍꯥꯏꯗꯣ ꯍꯥꯏꯅꯤꯡꯗꯦꯕ ꯅꯪꯗꯣ
ꯍꯣꯏ ꯑꯩ ꯍꯥꯏꯅꯤꯡꯗꯦ ꯁꯤꯗ
ꯀꯥꯏꯅꯤ ꯀꯥꯏꯗ ꯃꯅ
ꯈꯪꯗꯦ ꯀꯣ ꯃꯤꯅ ꯀꯦ ꯎꯝ
ꯑꯣꯀꯦ ꯑꯗꯨ ꯑꯣꯏꯔꯗꯤ ꯅꯪꯒꯤ ꯇꯥꯔꯒꯦꯠꯁꯦ ꯑꯗꯨꯝ ꯗꯦꯜꯂꯤꯗ ꯊꯕꯛ ꯇꯧꯅꯤꯡꯉꯥꯏ ꯈꯜꯂꯤꯕ꯭ꯔꯣ
ꯆꯍꯤ ꯑꯃꯒꯨꯝꯕꯗꯤ ꯇꯧꯗꯧ ꯃꯥꯜꯂꯦ ꯆꯍꯤ ꯑꯃ ꯑꯅꯤꯒꯨꯝꯕꯗꯤꯀꯣ ꯈꯪꯗꯦ ꯈꯪꯗꯦ ꯀꯣꯟꯂꯗꯤ ꯀꯔꯤ ꯊꯣꯛꯀꯦ ꯌꯥꯔꯗꯤ ꯈꯪꯗꯦ ꯆꯍꯤ ꯑꯃ ꯑꯅꯤꯒꯨꯝꯕꯗꯤ ꯇꯧꯒꯦꯅꯗꯤ ꯈꯜꯂꯦ ꯑꯗꯣ ꯂꯥꯛ ꯂꯥꯛꯄ ꯌꯦꯡꯕ ꯇꯥꯔꯦ
ꯏꯟꯇꯔꯣ ꯑꯟꯄꯦꯗ ꯔꯣ
ꯍꯥ
ꯅꯪꯒꯤ ꯏꯟꯇꯔꯟꯗꯣ ꯄꯦ꯭ꯔꯣ ꯄꯦꯗ꯭ꯔꯣ
ꯅꯎ
ꯑꯆꯥ ꯑꯩꯁꯨ ꯃꯦꯗꯤꯀꯦꯜꯒꯤꯗ ꯃꯔꯨꯞꯇꯤ ꯈꯔꯗꯤ ꯂꯩ
ꯎꯝ
ꯍꯟꯗꯛꯇꯤ ꯑꯁ ꯃꯦꯗꯤꯀꯣꯜꯁꯨ ꯦꯔꯥ ꯌꯥꯝꯃꯜꯂꯦ
ꯑꯗꯨꯅꯦ ꯍꯥꯏꯗꯤ ꯆꯪꯕꯒ ꯄꯩꯁꯥꯒ ꯃꯇꯝꯒ ꯑꯗꯨꯒ ꯂꯣꯏꯔꯛꯄꯗ ꯃꯥꯒꯤ ꯁꯦꯂꯔꯤꯗꯨꯒ ꯆꯥꯟꯅꯗꯦꯕ
ꯎꯝ ꯌꯨ ꯀꯦꯗ ꯅꯔꯁꯤꯡ ꯐꯥꯎꯕ ꯄ꯭ꯔꯣꯐꯦꯁꯅꯦꯜ ꯀꯣꯔꯁ ꯅꯠꯇ꯭ꯔꯤꯅ ꯂꯥꯎꯊꯣꯛꯄꯗꯨꯗꯤ ꯂꯥꯁ ꯌꯌꯥꯔꯗ
ꯍ ꯍꯣꯏ ꯅ ꯂꯥꯁꯁꯦ ꯀꯩꯅꯣꯅ ꯅꯍꯥꯛꯅ ꯂꯥꯎꯊꯣꯛꯄꯅꯤꯅꯦ ꯗꯣꯅꯥꯜ ꯇ꯭ꯔꯝꯅ
ꯎꯝ ꯑꯣꯏꯔꯨꯝꯗꯧꯅꯤ ꯍꯣꯏ ꯀꯩꯅꯣꯝꯃ ꯑꯩ
ꯎꯝ ꯎꯝ
ꯑ ꯃꯤꯡ ꯆꯠꯇ ꯃꯥ ꯃꯦꯗꯤꯀꯦꯜꯗ ꯄ꯭ꯔꯣꯐꯦꯁꯅꯦꯜ ꯅꯠꯇ꯭ꯔꯗꯤ ꯀ꯭ꯔꯤ ꯄ꯭ꯔꯣꯐꯦꯁꯅꯦꯜ ꯑꯣꯏꯕꯤꯔꯣ
ꯑꯗꯨꯅꯤ
ꯍꯣꯏ ꯗꯣꯛꯇꯔꯒꯤ ꯗꯣꯛꯇꯔꯒꯤ ꯇꯥꯏꯇꯜꯗꯨꯗꯤ ꯑꯦꯠꯂꯤꯁ ꯀꯟꯇ꯭ꯔꯥꯚꯔꯁꯤꯗꯤ ꯂꯩꯀꯣ ꯑꯗꯨꯝ ꯑꯗꯨ ꯍꯧꯖꯤꯛꯇꯤ ꯑꯗꯨꯝ ꯑꯦꯛꯁꯦꯞꯇꯦꯕꯜ ꯑꯦꯛꯁꯦ ꯇꯧꯈ꯭ꯔꯦ ꯍꯥꯏꯕ ꯌꯥꯔꯦꯗ ꯃꯦꯗꯤꯀꯦꯜ ꯄꯥꯔꯁꯣꯅꯦꯜꯁꯤꯡꯕꯨ ꯑꯦꯝ ꯕꯤ ꯕꯤ ꯑꯦꯁ ꯂꯈ꯭ꯔꯥ ꯗꯣꯛꯇꯔ ꯀꯧꯕꯗꫭ꯫
ꯎꯝ꯫
ꯑꯁꯦꯡꯕꯗꯤ ꯗꯣꯛꯇꯔꯦꯠ ꯂꯣꯏꯈ꯭ꯔꯕ ꯃꯤꯕꯨ ꯗꯣꯛꯇꯔ ꯀꯥꯎꯕꯅꯤ ꯇꯥꯏꯇꯜ ꯑꯗꯨꯕꯨꯅ꯫
ꯎꯝ ꯅꯪꯒꯤ ꯀꯩꯅꯣꯒꯣ ꯕꯦꯛꯒ꯭ꯔꯥꯎꯟꯗ ꯃꯈꯣꯟ ꯑꯃꯨꯛ ꯑꯃ ꯑꯃꯨꯛ ꯇꯥꯏ꯫
ꯎꯝ꯫
ꯎꯝ꯫
ꯅꫭ ꯁꯥ ꯌꯥ ꯍꯣꯏ ꯇꯥꯗ꯭ꯔꯦ ꯍꯧꯖꯤꯛꯇꯤ ꯌꯥꯝ ꯁꯥꯕ꯭ꯔꯥ ꯅꯣꯏꯗ꯫
ꯁꯥꯏ ꯌꯥꯝ ꯁꯥꯏ ꯑꯗꯨꯕꯨ ꯁꯥꯏ ꯍꯣꯏ ꯁꯤꯗꯗꯤ ꯌꯥꯝ ꯁꯥꯏꯗ ꯑꯗꯨ ꯗꯦꯂꯤꯅꯕꯨ ꯈꯔ ꯁꯥꯔ
ꯍꯧꯖꯤꯛꯇꯤ ꯏꯪꯉꯦ ꯑꯈꯣꯏꯗꯗꯤ꯫
ꯅꯣꯡ ꯇꯥꯏꯕ꯭ꯔꯥ ꯍꯥꯏꯕ꯭ꯔꯥ ꯅꯠꯇ꯭ꯔꫭ ꯉꯔꯥꯡ ꯍꯥꯏꯕ꯭ꯔꯥ꯫
ꯎꯝ ꯇꯥꯗꯦ꯫ ꯎꯝ ꯅꯨꯡ ꯇꯥꯕꯁꯤꯀꯣ ꯃꯥꯒꯤ ꯑꯦꯔꯤꯌꯥ ꯑꯦꯔꯤꯌꯥ ꯂꯩꯕ ꯃꯥꯜꯂꯦ꯫ ꯂꯣꯏꯅ ꯂꫭꯏꯅꯗ ꯇꯥꯗꯦ꯫
ꯗꯦꯂꯤꯁꯦ ꯑꯩꯗꯤ ꯂꯩꯅꯤꯡꯗꯦ꯫
ꯂꯩꯅꯤꯡꯗꯦ ꯂꯩꯅꯤꯡꯗꯦ ꯀꯅꯥ ꯂꯩꯅꯤꯡꯗꯣꯏꯅꯣ꯫
ꯁꯥꯎꯠꯇ ꯂꯩꯕꯗꯤ ꯑꯩꯗꯤ ꯂꯥꯏꯔꯤꯛ ꯄꯥꯔꯒ ꯂꯥꯛꯄꯅꯤꯅ ꯁꯥꯎꯠꯇꯁꯨ ꯂꯩꯅꯤꯡꯗꯦ꯫
ꯎꯝ꯫
ꯎꯝ꯫
ꯑꯗꯣ ꯃꯣꯏ ꯑꯦꯛꯖꯥꯝ ꯊꯥꯕ ꯀꯥꯡꯕꯨꯗꯤꯀꯣ ꯑꯦꯛꯖꯥꯝꯒꯤ ꯄ꯭ꯔꯤꯄꯦꯌꯔ ꯇꯧꯕ ꯀꯥꯡꯕꯨꯗꯤ ꯅꯣꯔꯠꯇ ꯂꯩꯌꯦ ꯅꯣꯔꯠꯇ ꯅꯨꯡꯉꯥꯏꯌꯦ ꯍꯥꯏꯌꯦ ꯏꯪ ꯆꯤꯛꯑꯒ꯫
ꯑꯗꯨꯕꯨ ꯁꯥꯎꯠꯇꯁꯨ ꯃꯤꯌꯥꯝ ꯂꯩꯔꯤ ꯫ ꯂꯩꯅꯤꯡꯗꯦꯗ ꯑꯩꯗꯤ ꯃꯣꯔꯠꯇꯁꯨ ꯂꯩꯅꯤꯡꯗꯦ꯫
ꯎꯝ ꯅꯪ ꯍꯧꯖꯤꯛ ꯅꯣꯔꯠꯇꯔꯥ꯫
ꯑꯩꯗꯤ ꯒꯨꯍꯥꯇꯤꯗ ꯂꯩꯌꯦ ꯑꯩ ꯒꯨꯍꯥꯇꯤ ꯁꯤꯐ ꯇꯧꯈ꯭ꯔꯦ ꯗꯦꯜꯂꯤ ꯂꯩꯅꯤꯡꯗꯕꯒꯤ꯫
ꯑꯣ꯫
ꯑꯩꯒ ꯑꯗꯨꯝ ꯄꯥꯛꯅꯗ꯭ꯔꯦ ꯍꯥꯏꯇꯥꯔꯦ꯫ ꯃꯔꯨꯞꯇꯤ ꯌꯥꯝ ꯂꯩꯀꯣ ꯑꯗꯨ ꯑꯣꯏꯔꯁꯨ꯫
ꯎꯝ꯫
ꯂꯩꯅꯤꯡꯗꯕ ꯂꯩꯅꯤꯡꯕ ꯀꯔꯤꯁꯨ ꯐꯥꯎꯗꯕ꯫ ꯂꯥꯛꯄ ꯅꯨꯃꯤꯠꯇꯒꯤ ꯑꯩ ꯀꯗꯨꯉꯥꯏꯅ ꯍꯟꯒꯦꯔꯥ ꯈꯟꯕ ꯍꯧꯔꯕꯅꯤꯅꯦ꯫
ꯎꯝ ꯑꫭ꯫ ꯂꯩꯕꯗꯤ ꯍꫭꯏ ꯅꯨꯡꯉꯥꯏꯇ꯭ꯔꯦꯗ ꯁꯥꯕꯅ꯫
ꯊꯕꯛ ꯇꯧꯕ ꯈꯣꯏꯒꯤꯗꯃꯛꯇꯗꯤ ꯅꯨꯡꯉꯥꯏꯔꯝꯕ ꯌꯥꯏ ꯈꯜꯂꯗꯤ꯫ ꯑꯩꯁꯨ ꯊꯕꯛ ꯇꯧꯔꯤꯗ ꯑꯗꯨꯝ ꯂꯩꯅꯤꯡꯕ ꯌꯥꯏ꯫
ꯎꯝ꯫
ꯑꯗꯨꯕꯨ ꯑꯦꯌꯥꯔ ꯄꯣꯂꯨꯁꯟꯗꯨꯅꯤꯅꯦ ꯃꯤꯕꯨꯗꯤ ꯑꯗꯨꯝ ꯅꯨꯡꯉꯥꯏꯒꯅꯤ ꯊꯕꯛ ꯇꯧꯔꯗꯤ꯫
ꯍꯣꯏ꯫
ꯅꯣꯏꯒꯨꯝꯅ ꯊꯕꯛ ꯇꯧꯔꯗꯤꯀꯣ꯫
ꯍꯩꯁ ꯑꯩꯈꯣꯏꯗꯤ ꯑꯦꯛꯖꯥꯝꯄꯜ ꯐꯥꯎ ꯄꯤꯔꯨꯅꯨ ꯑꯩꯈꯣꯏꯒꯤ ꯇꯧꯗ꯭ꯔꯤꯗꯥ꯫
ꯆꯥ ꯑꯩ ꯀꯩꯅꯣꯝꯃ ꯈꯪꯅꯤꯡꯉꯤꯅꯦ ꯅꯣꯏꯒꯤ
ꯑꯦꯛꯖꯥꯝꯄꯜꯗ ꯅꯣꯏ ꯀꯣꯔꯁ ꯂꯣꯏꯈ꯭ꯔꯗꯤ ꯅꯣꯏꯒꯤꯁꯦ ꯂꯥꯏꯛ ꯑꯥ ꯕꯦꯁꯤꯛ ꯁꯂꯔꯤ ꯒꯨꯝꯕꯁꯦ ꯀꯃꯥꯏ ꯀꯌꯥ ꯍꯧꯒꯦꯔꫭ꯫
ꯑꯩꯈꯣꯏꯒꯤꯗꯤꯀꯣ ꯑꯗꯣ ꯃꯥꯒꯤ ꯃꯐꯝ ꯃꯐꯝ ꯃꯐꯝ ꯑꯗꯨꯒ ꯃꯥꯒꯤ ꯍꯣꯁꯄꯤꯇꯥꯜ ꯗ ꯑꯗꯨꯝ ꯆꯠꯂꯦ ꯑꯗꯨꯁꯨ
ꯃꯣꯏꯁꯦ ꯀꯩꯅꯣꯃ ꯃꯦꯁꯤꯤꯟ ꯌꯨꯁ ꯇꯧꯋꯤꯀꯣ ꯇꯦꯛꯅꯣꯂꯣꯖꯤ
ꯍꯥꯏꯅꯤꯡꯗ꯭ꯔꯦ ꯑꯗꯨꯁꯨ
ꯅꯪꯁꯦ ꯅꯪ ꯅꯪ ꯀꯔꯤ ꯈꯪꯅꯣ ꯍꯥꯏꯔꯛꯑꯣꯁꯦ ꯅꯠꯇꯦ ꯍꯥꯏꯕꯗꯤ ꯑꯩꯅ ꯇꯝꯅꯤꯡꯕꯒꯤ ꯅꯪ ꯈꯪꯈ꯭ꯔꯕ꯭ꯔꯥ
ꯍꯥꯥ ꯇꯩꯩꯅ ꯀꯩꯅꯣ ꯑꯩꯗꯤ ꯁꯤ ꯃꯇꯥꯡꯗ ꯂꯥꯛꯑꯒ ꯑꯩ ꯌꯥꯝ ꯉꯥꯎꯍꯜꯂꯦꯁꯤꯡꯕ ꯑꯩꯗꯤ
ꯍꯤ ꯍꯤ ꯍꯥꯏꯔꯥꯏ ꯈꯨꯝꯕꯤꯔꯁꯦ
ꯅꯪ ꯍꯥꯏꯅꯤꯡꯗ꯭ꯔꯗꯤ ꯌꯥꯏꯗ ꯑꯗꯨꯝꯥꯏꯅ ꯍꯥꯏꯕꯗꯤ ꯅꯣꯏꯁꯦ ꯃꯦꯆꯤꯟꯒꯨꯝꯕ ꯌꯨꯁ ꯇꯧꯕ꯭ꯔ
ꯃꯦꯆꯤꯟꯗꯤ ꯌꯨꯁ ꯇꯧꯔ ꯍꯣꯏ ꯃꯦꯆꯤꯟꯗ ꯋꯛ ꯇꯧꯗꯣꯏꯅꯤ ꯃꯦꯆꯤꯟꯒ ꯄꯦꯁꯦꯟ ꯄꯥꯟꯅꯔꯒ ꯀꯣ
ꯑꯣꯀꯦ ꯃꯦꯁꯤꯤꯟꯒꯤ ꯊꯕꯛ ꯀꯣꯏꯗꯅ ꯄꯩꯁꯥ ꯍꯦꯟꯅ ꯐꯪꯉꯦ ꯍꯥꯏꯕꯅꯤ ꯑꯗꯨꯒꯤꯅꯤ ꯍꯥꯏ ꯑꯗꯨꯒꯤ ꯍꯥꯏ ꯇꯧꯕꯅꯤꯗ
ꯌꯥꯝꯗꯤ ꯌꯥꯝꯗꯤ ꯑꯣꯏꯔꯤꯗ
ꯑ ꯅꯣꯏꯗꯤ ꯀꯩꯅꯣꯃ ꯏꯟꯗꯤꯌꯥꯗ ꯈꯛꯇ ꯅꯠꯇꯕꯤ ꯃꯄꯥꯟꯗꯁꯨ ꯇꯧꯕ ꯌꯥꯏꯗꯅ ꯑꯗꯨꯒꯨꯝꯕꯗ
ꯎꯝ ꯌꯥꯗꯤ ꯌꯥ
ꯑꯩꯒꯤ ꯀꯖꯤꯟ ꯑꯃꯁꯁꯨ ꯗꯨꯕꯥꯏꯗ꯭ꯔ ꯃꯥꯥꯏꯗꯣ ꯍꯣꯁꯄꯤꯇꯥꯂꯤꯇꯤ ꯃꯈꯥꯗ ꯃꯥꯁꯨ ꯆꯠꯇ꯭ꯔꯤꯩꯗ ꯑꯗꯨꯃꯥꯏꯅ ꯑꯗꯣ ꯃꯥꯗꯤ ꯄꯩꯁꯥꯗꯤ ꯐꯪꯉꯦ
ꯎꯝ
ꯀꯨꯏꯔꯦ ꯃꯥ ꯊꯕꯛ ꯇꯧꯕꯗ ꯆꯍꯤ ꯇꯔꯦꯠ ꯀꯨꯅ ꯊꯣꯛꯈ꯭ꯔꯕ ꯃ ꯂꯨꯍꯣꯡꯗ꯭ꯔꯤꯗꯣ ꯊꯕꯛ ꯇꯧꯅꯦꯕꯤ
ꯑꯣ ꯑꯣ ꯃꯄꯥꯟꯗ ꯆꯠꯂꯗꯤ ꯅꯨꯡꯉꯥꯏꯕ ꯃꯥꯜꯂꯦ ꯣꯔꯁꯨ ꯆꯠꯄꯗ ꯁꯦꯝꯕ ꯄ꯭ꯔꯣꯁꯦꯁꯇꯣ
ꯍꯣꯏ ꯍꯣꯏ ꯑꯃꯛ ꯈꯪꯈ꯭ꯔꯗꯤ ꯃꯣꯏꯅ ꯍꯥꯏꯕꯁꯦ ꯑꯗꯨꯃꯥꯏꯅ ꯇꯧꯋꯤ ꯍꯣꯏ ꯐꯥꯔꯁꯇꯗꯤ ꯋꯥꯏꯑꯦ ꯑꯃ ꯈꯪꯗ꯭ꯔꯗꯤ ꯀꯟꯇ꯭ꯔꯦꯛ ꯔꯤꯅꯤꯋꯦꯜ ꯑꯃ ꯃꯣꯏ ꯇꯥꯏꯝ ꯄꯤꯔꯤꯠ ꯂꯩꯌꯦ ꯑꯗꯨꯗ ꯐꯖꯅ ꯇꯧꯔꯤ ꯑꯗꯨꯝ ꯐꯪꯒꯅꯤ ꯍꯥꯏ ꯃꯣꯏꯅ ꯍꯥꯏꯕꯗꯣ
ꯎꯝ
ꯑꯗꯨꯕꯨ ꯃꯣꯏꯗꯤ ꯄꯩꯁꯥꯗꯤ ꯐꯪꯉꯦꯗ ꯍꯧꯖꯤꯛ ꯌꯨꯝꯁꯨ ꯆꯥꯈ꯭ꯔꯦ ꯃꯣꯏꯗꯤ
ꯑ ꯃꯄꯥꯟꯗ ꯕꯨꯠ ꯇꯧꯔꯗꯤ ꯄꯩꯁꯥꯗꯤ ꯌꯥꯝꯃꯦ
ꯑꯪꯖꯦ ꯒ꯭ꯔꯦꯖꯨꯦꯁꯟꯗꯤ ꯂꯣꯏꯦ ꯏꯟꯇꯔꯟ ꯇꯧꯔꯤ ꯍꯥꯏꯌꯦ ꯋꯥꯜꯗꯤ ꯑꯍꯟ ꯃꯥꯜꯂꯦ
ꯑꯩꯍꯥꯛ ꯀꯃꯥꯏꯅ
ꯉꯥꯡꯕꯁꯨ ꯀꯃꯥꯏꯅ ꯍꯥꯏꯅ ꯉꯥꯡꯂꯤ
ꯇꯥꯕ꯭ꯔꯣ
ꯇꯑꯦ ꯇꯥꯏꯦ
ꯅꯪꯁꯦ
ꯁꯥꯏꯀꯣꯂꯣꯖꯤ ꯇꯝꯕ꯭ꯔꯣꯅ
ꯇꯝꯃꯦ ꯇ